ꯑꯩꯅꯣ
ꯍꯤꯞꯄꯒ ꯂꯩꯌꯦ ꯅꯪꯗꯤ
ꯀꯩꯁꯨ ꯆꯕꯅꯏꯌꯦ
ꯅꯨꯡꯉꯥꯏꯕ ꯌꯥꯝ ꯍꯔꯥꯎꯕ ꯃꯥꯂꯦꯗ ꯅꯪꯒꯤꯁꯦ
ꯑꯁ ꯋꯥꯔꯤ ꯁꯥꯟꯅꯕ ꯀꯥꯟꯗ ꯍꯔꯥꯎꯗ꯭ꯔꯦꯗꯤ ꯁꯥꯎꯒꯗ꯭ꯔꯣ
ꯅꯣꯐꯦꯠ ꯅꯣꯐꯦꯠ ꯇꯧꯔꯒ ꯑꯁ ꯌꯥꯝ ꯅꯨꯡꯁꯤꯌꯦꯍꯦ
ꯍꯦ
ꯉꯁꯤꯁꯦ ꯅꯨꯃꯤ ꯌꯥꯝ ꯐꯥꯒꯗꯕ ꯋꯥ ꯃꯥꯜꯂꯦ
ꯑꯣ
ꯅꯨꯃꯤꯠꯁꯨ ꯂꯣꯏꯗꯣꯔꯦ
ꯆꯥꯛ ꯆꯥꯔꯕꯣ
ꯍꯥ
ꯆꯥꯛ ꯆꯥꯔꯕꯣ
ꯑꯥꯎ ꯆꯥꯔꯦ ꯅꯣꯏꯇ
ꯆꯥꯔꯦꯗ ꯉꯁꯥꯏ ꯑꯩꯅ ꯆꯥꯔꯦ ꯑꯃꯨꯛ ꯂꯥꯛꯑꯒꯗꯧꯔꯦ ꯑꯩꯗꯤ
ꯀꯔꯤ ꯃꯊꯦꯜ ꯆꯥꯔꯒꯦ
ꯑꯩ ꯉꯁꯤ ꯑꯦꯔꯣꯟꯕ ꯆꯥꯏ
ꯌꯥꯝ ꯍꯥꯎꯕꯅꯤꯅꯦ ꯅꯪꯒꯤꯁꯦ ꯑꯍꯥꯎ ꯑꯍꯥꯎꯗ ꯆꯒ ꯑꯩꯗꯤ ꯀꯥꯡꯁꯣꯏ ꯆꯥꯏꯑ ꯁꯧꯒꯔꯤ ꯀꯥꯡꯁꯣꯏ ꯆꯥꯏꯑ ꯃꯣꯔꯣꯛ ꯃꯦꯞꯄ ꯑꯃ ꯇꯧꯔꯒ
ꯑꯗꯨꯁꯨ ꯍꯗ
ꯎꯝ ꯑꯍꯥꯎ ꯑꯍꯥꯎꯕ ꯆꯥꯔꯕꯅꯤꯅ ꯃꯁꯛꯁꯨ ꯌꯥꯝ ꯐꯖꯒꯗꯧ ꯃꯥꯜꯂꯦ ꯅꯪꯒꯤꯁꯦ
ꯎꯝ
ꯌꯥꯝꯅ ꯅꯨꯡꯁꯤꯕ ꯋꯥꯔꯤꯅꯤꯅꯦ ꯅꯪꯒꯤꯁꯦ
ꯎꯝ ꯑꯍꯥꯎꯕ ꯆꯥꯔꯒ ꯐꯖꯗ꯭ꯔꯗꯤ ꯌꯥꯗꯦꯗ
ꯃꯥꯅꯦ ꯃꯥꯅꯦ ꯑꯁ ꯌꯥꯝ ꯆꯨꯝꯃꯦ ꯌꯥꯝ ꯆꯨꯝꯅ ꯍꯥꯏꯌꯦ ꯀꯅꯥꯅ ꯇꯝꯕꯤꯔꯤꯅꯣ ꯅꯪꯅꯦ
ꯑꯩꯈꯣꯏ
ꯑ
ꯎꯝ
ꯌꯥꯝ ꯐꯩꯅꯦ ꯀꯥꯏꯂ ꯀꯔꯤꯁꯨ ꯆꯠꯂꯣꯏꯗ ꯉꯁꯤ ꯑꯗꯨꯝ ꯂꯩꯕꯅꯤꯅ ꯌꯥꯝ ꯁꯥꯕꯗꯨꯕꯨ ꯆꯠꯊꯣꯛ ꯆꯠꯁꯤꯟ ꯇꯧꯅꯤꯡꯉꯥꯏꯁꯨ ꯌꯥꯝ ꯁꯥꯗ꯭ꯔꯣ ꯅꯪ
ꯍꯥ
ꯅꯪꯒꯤꯗꯤ ꯁꯥꯗꯕ꯭ꯔꯣ
ꯁꯥꯏꯌꯦ ꯑꯩꯈꯣꯏꯁꯨ ꯉꯁꯤꯁꯦ ꯌꯨꯝꯗ ꯑꯗꯨꯝ ꯐꯃꯨꯡꯗ ꯑꯗꯨꯝ ꯇꯨꯝꯃꯒ ꯂꯩꯔꯅꯤ
ꯑꯣ ꯀꯥꯏ ꯀꯔꯤ ꯀꯔꯤ ꯀꯔꯤ ꯇꯧꯕ ꯉꯁꯤ ꯅꯠꯇꯕ ꯑꯩ ꯉꯁꯤ ꯉꯔꯥꯡ ꯀꯔꯤ ꯀꯔꯤ ꯇꯧꯔꯒ ꯂꯩ
ꯑꯩꯈꯣꯏ ꯀ꯭ꯂꯥꯁ ꯆꯠꯂꯦ ꯉꯔꯥꯡꯗꯤ
ꯁ꯭ꯀꯨꯜ ꯀꯥꯕ꯭ꯔꯣ
ꯎꯝ
ꯇꯝꯄꯥꯛꯇ ꯂꯩꯕ
ꯑꯥꯎ
ꯁ꯭ꯀꯣꯞ ꯁꯀꯣꯜ ꯀꯥꯕꯁꯦ ꯅꯨꯡꯉꯥꯏꯕꯅꯤꯅꯦ ꯑꯁ
ꯥꯏꯕꯗꯤ
ꯑꯁꯦꯡꯕꯅꯦ ꯅꯨꯡꯉꯥꯏꯕꯅꯦ ꯑꯁ ꯁ꯭ꯀꯨꯜ ꯀꯥꯕꯁꯤꯗꯤ ꯀꯣꯂꯦꯖꯇꯣ
ꯑꯥꯎ
ꯀꯥꯏ ꯖꯒꯥꯗ ꯑꯣꯏꯕ ꯖꯥꯠꯂꯄꯣꯠ ꯅꯣꯏꯒꯤ ꯈꯣꯠꯂ ꯎꯝ ꯀꯥꯏ ꯖꯒꯥꯗ ꯑꯣꯏꯕ ꯖꯥꯠꯅꯣꯀꯣ ꯍꯟꯗꯛ ꯅꯣꯏ ꯀꯣꯂꯦꯖꯁꯤꯕꯨ ꯑꯁ ꯅꯣꯡꯃ ꯊꯤꯕ ꯆꯠꯄ ꯇꯥꯔꯦ
ꯊꯤꯕ ꯆꯠꯄ ꯇꯥꯔꯦ ꯍꯥꯏꯗꯣꯛꯑꯣ
ꯑꯥ ꯍꯣꯏꯅꯦ
ꯅꯪꯅ ꯊꯤꯕ ꯂꯥꯛꯑꯣ
ꯍꯣꯏꯅꯦ ꯑꯗꯨꯒꯤꯅꯦ ꯑꯩꯅ ꯍꯥꯏꯁꯦ ꯅꯪꯒꯤ ꯈꯣꯟꯖꯦꯜ ꯇꯥꯔ ꯌꯥꯝ ꯏꯪꯅ ꯇꯞ ꯀꯦꯕ ꯅꯪꯁꯦ ꯃꯤꯁꯨ ꯌꯥꯝ ꯃꯤꯁꯤ ꯌꯥꯝ ꯐꯔꯝꯗꯧ ꯃꯥꯂꯦ
ꯌꯥꯝ ꯐꯕꯅꯦ ꯐꯥꯔꯁ ꯀ꯭ꯂꯥꯁꯅꯦ
ꯑꯁꯦꯡꯕꯀꯣ ꯑꯁ ꯋꯥ ꯉꯥꯡꯕꯗ ꯌꯥꯝ ꯏꯪ ꯏꯪ ꯇꯞ ꯃꯤꯁꯦ ꯌꯥꯝ ꯃꯤꯁꯦ ꯌꯥꯝ ꯐꯒꯠꯂꯦꯕ ꯊꯃꯣꯣꯏꯁꯨ ꯁꯦꯡꯕꯀꯣ
ꯑꯥ
ꯑꯥ
ꯅꯪꯗꯤ ꯀꯩꯇꯧꯕ
ꯑꯩꯁꯦ ꯑꯗꯨꯝ ꯂꯩꯗ ꯑꯗꯨꯝ ꯐ꯭ꯔꯤꯗ ꯑꯗꯨꯝ ꯂꯩ ꯃꯔꯛ ꯃꯔꯛ ꯇ ꯀꯔꯤ ꯀꯔꯤ ꯇꯧꯗ ꯀꯔꯤ ꯀꯔꯤ ꯍꯥꯏ ꯌꯨꯝ ꯂꯩꯇꯦ ꯑꯩ ꯀꯩꯅꯣꯗ ꯂꯩꯌꯦ ꯀꯥꯏꯗ ꯀꯔꯤ ꯀꯥꯏꯗ ꯍꯥꯏꯁꯤꯔꯥ ꯇꯝꯄꯥꯛꯇ ꯂꯩꯌꯦ
ꯑꯆꯥ
ꯇꯝꯄꯥꯛꯇ ꯂꯩꯌꯦ ꯑꯩꯁꯨ ꯑꯅꯛ ꯑꯅꯛꯄꯗ ꯐꯣꯟꯧ ꯇꯧꯅꯔꯝꯕꯁꯨ ꯌꯥꯏꯗ ꯏꯕꯥꯅꯤꯁꯨ
ꯑꯥꯎ
ꯌꯥꯝ ꯂꯥꯞꯅ ꯂꯩꯕꯁꯨ ꯑꯣꯏꯔꯝꯃꯣꯏ ꯋꯥꯔꯤꯁꯤꯗꯤ ꯅꯣꯏ ꯉꯁꯤ ꯁꯨꯇꯤ ꯑꯣꯏꯕꯅꯤꯅꯀꯣ
ꯑꯥꯎ
ꯑꯣ ꯑꯗꯨꯒꯤꯅꯤꯅꯦ ꯅꯅꯨꯡꯥꯏ ꯃꯔꯛ ꯃꯔꯛꯇꯨꯗꯤ ꯄꯣꯊꯥꯒ ꯅꯧꯕꯅꯤꯩꯗ ꯂꯥꯏꯔꯤꯛ ꯈꯛꯇ ꯄꯥꯔꯒꯁꯨ ꯕꯣꯔꯤꯡ ꯆꯨꯕꯅꯦ ꯅꯠꯇ꯭ꯔꯥ ꯃꯥꯅꯦ ꯃꯥꯅꯤꯃꯦ
ꯍꯥꯞꯇꯥ ꯑꯃꯗ ꯇꯨ ꯗꯦꯁꯀꯨꯝꯕ ꯁꯇꯤ ꯊꯥꯔꯗꯤ ꯁꯤꯔꯦ
ꯎꯝ ꯑꯗꯨꯅꯦ ꯑꯗꯨꯝ ꯀꯩꯅꯣꯗ ꯆꯠꯄ꯭ꯔꯣ ꯀꯣꯂꯦꯖꯁꯦ ꯔꯤꯒꯨꯂꯔꯗ ꯑꯗꯨꯝ ꯆꯠꯄ꯭ꯔꯣ ꯅꯣꯏꯁꯦ
ꯑ ꯔꯦꯒꯂꯔꯅꯦ
ꯅꯨꯡꯉꯥꯏꯅꯦ ꯑꯁ ꯂꯥꯏꯔꯤꯛꯀꯥꯏꯗꯤ ꯌꯥꯝ ꯍꯩꯔꯝꯗꯧ ꯃꯥꯜꯂꯦ
ꯂꯥꯏꯔꯤꯛꯇꯤ ꯌꯥꯝ ꯍꯩꯇꯦꯗ
ꯂꯥꯏꯔꯤꯛ ꯍꯩꯗꯧꯕ ꯃꯤ ꯃꯥꯜꯂꯦ ꯅꯪꯒꯤꯁꯦ ꯈꯣꯟꯖꯦꯜꯁꯨ ꯏꯪ ꯇꯞꯄꯦ ꯈꯣꯟꯖꯦꯜꯁꯨ ꯌꯥꯝ ꯏꯪ ꯇꯞꯄꯦ ꯑꯗꯨꯒ ꯋꯥꯔꯤ ꯁꯥꯟꯅꯕꯁꯨ ꯌꯥꯝ ꯅꯨꯡꯉꯥꯏꯌꯦ ꯃꯁꯛ ꯁꯨ ꯌꯥꯝ ꯐꯖꯒꯗꯧ ꯃꯥꯜꯂꯦ ꯑꯗꯨꯒ ꯂꯥꯏ
ꯑ ꯑꯦ ꯑ ꯎꯝ ꯀꯃꯥꯏꯅ ꯈꯟꯕꯤꯔꯗꯤ ꯅꯨꯡꯉꯥꯏꯔꯦꯅꯦ
ꯑꯥ ꯑꯩꯁꯦ ꯅꯪ ꯀꯩꯅꯣ ꯑꯣꯏ ꯃꯥꯜꯂꯦꯕ ꯀꯅꯥ ꯀꯅꯥ ꯂꯩꯔꯤꯅꯣ ꯅꯥꯊꯟꯇ ꯂꯩꯔꯣ ꯅꯃꯥꯟꯅꯕ ꯄꯥꯕꯤꯁꯤꯡꯒ ꯂꯩꯕ꯭ꯔꯣ ꯌꯨꯝ ꯄꯨꯂꯞ ꯂꯩꯕ꯭ꯔꯣ ꯂꯩꯕ ꯅꯨꯡꯉꯥꯏꯕ꯭ꯔꯣ
ꯅꯨꯡꯉꯥꯏꯌꯦ
ꯆꯥꯛ ꯌꯦꯟꯁꯥꯡꯁꯦ ꯀꯔꯤ ꯀꯔꯤ ꯆꯥꯔꯒ ꯂꯩꯕꯔꯣ
ꯆꯥꯛ ꯏꯟꯖꯥꯡꯗꯤ ꯍꯥꯎꯗꯤ
ꯍꯥꯎꯍꯜꯂꯥꯎꯑꯣ ꯃꯔꯛ ꯃꯔꯛꯇ
ꯎꯝ
ꯅꯪꯅ ꯊꯡꯕꯤꯔꯛꯑꯣ
ꯑꯩ ꯅꯣꯡꯃ ꯊꯤꯜꯂꯛꯀꯦ
ꯑꯥꯎ ꯊꯣꯡꯕꯗꯤ ꯍꯩꯕ꯭ꯔꯣ
ꯑꯁ ꯑꯗꯨꯝꯕꯗꯤ ꯍꯥꯏꯔꯅꯨꯍꯦ ꯊꯣꯡꯕ ꯈꯣꯠꯄꯁꯤꯗꯤ ꯑꯩꯒꯤ ꯁꯕꯖꯦꯛꯅꯤ ꯀꯩꯅꯣ
ꯑ ꯃꯥꯥꯁꯇꯔ ꯇꯧꯔꯕ ꯑꯗꯨꯗ
ꯑꯁ ꯑꯗꯨꯅꯦ ꯑꯩꯅ ꯅꯣꯡꯃ ꯀꯩꯅꯣꯒꯤ ꯏꯃꯥꯟꯅꯕꯤꯁꯤꯡꯒꯤ ꯀꯩꯅꯣ ꯑꯩ ꯊꯕꯛ ꯇꯧꯃꯤꯟꯅꯕ
ꯑꯩꯅ ꯊꯣꯡꯉꯒ ꯄꯨꯔꯛꯄꯁꯤꯗꯤ ꯑꯁ ꯑꯩꯅ ꯑꯍꯥꯟꯕ ꯀꯩꯅꯣ ꯉꯥꯎꯕ ꯅꯠꯇꯦꯗ
ꯍ
ꯑꯗꯣ ꯑꯩ ꯀꯩꯅꯣꯗꯒꯤ ꯑꯩꯈꯣꯏ ꯈꯨꯟꯗꯒꯤ ꯆꯦꯡꯁꯨ ꯑꯅꯧꯕ ꯄꯨꯔꯛꯄꯀꯣ
ꯑꯥ ꯑꯥ
ꯆꯦꯡ ꯑꯅꯧꯕꯗꯨꯁꯨ ꯄꯤꯖꯒꯦ ꯇꯧꯕ ꯑꯗꯨ ꯄꯤ ꯀꯩꯅꯣ ꯊꯣꯡꯉꯒ ꯆꯥꯛꯁꯨ ꯐꯖꯅ ꯀꯥꯝꯃꯦ ꯊꯣꯡꯉꯦ ꯑꯗꯨꯒ ꯏꯟꯖꯥꯡꯁꯨ ꯐꯖꯅ ꯊꯣꯡꯉꯦ꯫ ꯄꯨꯔꯒ ꯆꯥꯍꯟꯕꯁꯤꯗꯤ ꯑꯁ ꯌꯥꯝ ꯍꯥꯎꯋꯦꯒ ꯍꯥꯏꯕ ꯋꯥꯅꯤꯗ꯫
ꯌꯥꯝ ꯍꯎꯔꯝꯃꯅꯤ ꯗꯨꯗꯤ
ꯏꯁꯥ ꯊꯥꯒꯠꯄꯗꯤ ꯅꯠꯇꯦꯀꯣ ꯑꯗꯣ ꯄꯤꯖꯅꯤꯡꯕ ꯍꯥꯏꯇꯥꯔꯦꯅꯦ ꯑꯗꯨꯅꯦꯗ
ꯍꯦꯟꯖꯥꯡ ꯈꯥꯎꯗ꯭ꯔꯁꯨ ꯆꯥꯛꯗꯤ ꯑꯍꯥꯎꯕ ꯆꯥꯅꯤꯡꯉꯦ
ꯍꯣꯏ ꯆꯥꯛꯇꯣ ꯈꯨꯟꯗꯒꯤ ꯎꯝ ꯑꯅꯧꯕ ꯆꯦꯡꯗꯣ ꯄꯤꯖꯅꯤꯡꯕ ꯍꯥꯏꯕ ꯇꯥꯔꯦꯅꯦ
ꯑꯥ ꯑꯥ
ꯑꯗꯨꯅꯤꯗ ꯑꯗꯨ ꯄꯤꯖꯔꯒ ꯑꯁ ꯌꯥꯝ ꯅꯣꯏꯒꯤ ꯆꯥꯏ ꯍꯥꯎꯋꯦ ꯍꯥꯏ꯫ ꯊꯤꯟꯗꯣꯏꯅꯦ ꯊꯤꯟꯗꯣꯏꯅꯦ ꯀꯩꯝ ꯈꯜꯂꯨꯅꯨ
ꯍꯟꯖꯥꯡꯗꯤ ꯍꯥꯎꯗ꯭ꯔꯁꯨ ꯆꯥꯛ ꯍꯥꯎꯔꯗꯤ ꯌꯥꯔꯦꯕ
ꯎꯝ ꯌꯦꯟꯁꯥꯡ ꯍꯥꯎꯗ꯭ꯔꯁꯨ ꯍꯣꯏ ꯆꯥꯛ ꯍꯥꯎꯗ꯭ꯔꯗꯤ ꯑꯣ ꯏꯟꯁꯥꯡ ꯍꯥꯎꯔꯁꯨ ꯆꯥꯛ ꯍꯥꯎꯇ꯭ꯔꯗꯤ ꯍꯥꯎꯗꯕꯅꯦ ꯆꯥꯕ ꯍꯥꯎꯇꯕꯅꯤ ꯑ ꯀꯩꯗꯧꯒꯦ ꯀꯔꯤ ꯀꯔꯤ ꯇꯧꯔꯒ ꯂꯩꯕ꯭ꯔꯣ ꯍꯧꯖꯤꯛ?
ꯆꯤꯡꯆꯤ ꯑꯗꯨꯝ ꯂꯩꯗ ꯆꯥꯛ ꯆꯥꯊꯣꯛꯑꯒ ꯐꯃꯨꯡꯗ ꯇꯨꯝꯅꯤ꯫
ꯑꯣ ꯕꯖꯥꯔꯗ ꯂꯩꯕ꯭ꯔꯣꯅ
ꯕꯖꯥꯔꯗ ꯅꯠꯇꯦ
ꯑꯣꯖꯥꯖꯤꯡꯖꯦ ꯈꯔ ꯂꯥꯞꯄꯦ ꯁ ꯑꯩ ꯑꯗꯨꯝ ꯉꯁꯤ ꯄꯣꯊꯥꯒꯅꯤꯗ ꯑꯗꯨꯝ ꯂꯩꯔꯤꯗ꯫ ꯕꯔꯨꯁ ꯇꯧꯒꯦꯅ ꯉꯔꯥꯡ ꯅꯨꯡꯗꯥꯡꯕ ꯌꯦꯡꯉꯕꯅꯤꯅꯀꯣ ꯑꯁ ꯑꯁ ꯋꯥꯔꯦꯕ ꯕꯣ ꯑꯩꯅ ꯁꯞꯄꯣꯔꯠ ꯇꯧꯕꯁꯦ ꯉꯔꯥꯡꯁꯦ ꯀꯩꯅꯣꯗ ꯇꯧꯕꯅꯦꯕꯀꯣ ꯄꯣꯔꯦ
ꯌꯨꯝ ꯌꯥꯎꯔꯕꯣ
ꯑꯩ ꯌꯥꯝ ꯅꯨꯡꯉꯥꯏꯇ꯭ꯔꯦ
ꯑꯝ
ꯄꯣꯔꯦ ꯉꯝꯒꯗ꯭ꯔꯥ ꯈꯜꯂꯒ ꯄꯣꯈ꯭ꯔꯕ
ꯎꯝ
ꯌꯥꯝ ꯅꯨꯡꯁꯤꯕ ꯋꯥꯔꯤꯅꯤꯗ꯫
ꯌꯨꯝ ꯌꯥꯎꯔꯃꯅꯤꯅ ꯑꯗꯨꯗꯤ
ꯍꯥꯥ
ꯅꯪꯅ ꯁꯞꯄꯣꯔꯠ ꯇꯧꯕ ꯃꯤꯁꯤ ꯌꯨꯝ ꯌꯥꯎꯔꯅꯦꯕ
ꯌꯥꯎꯔꯝꯒꯅꯤ ꯉꯁꯤꯅ
ꯐ꯭ꯂꯥꯏꯗ ꯇꯣꯡꯉꯒ ꯅꯨꯡꯉꯥꯏꯅ ꯆꯠꯂꯝꯕꯁꯨ ꯌꯥꯏ ꯀꯞꯄꯒ ꯆꯠꯂꯝꯕ ꯨ ꯌꯥꯏ ꯅꯨꯡꯉꯥꯏꯅ ꯆꯠꯂꯝꯕꯁꯨ ꯌꯥꯏ ꯑ ꯑꯩꯈꯣꯏꯅ ꯈꯪ ꯄꯣꯠꯇꯦꯗ ꯅꯪꯒꯤꯁꯦ ꯍꯧꯖꯤꯛꯁꯦ ꯀꯩꯅꯣ ꯇꯧꯕ ꯃꯥꯜꯂꯦ ꯃꯤꯡꯁꯦꯟ ꯌꯦꯡꯒ ꯂꯩꯕ ꯃꯥꯜꯂꯦ ꯑꯩꯅ ꯈꯟꯕꯗ ꯃꯤ ꯃꯤ ꯁꯤꯟ ꯌꯦꯡꯒ ꯂꯩꯕ ꯃꯥꯜꯂꯤꯗ꯫
ꯌꯦꯡꯗꯦ ꯑꯩꯈꯣꯏꯗꯤ ꯁꯛ ꯐꯖꯩ ꯍꯥꯏꯅ ꯈꯪꯈ꯭ꯔꯕꯅꯤꯅ ꯃꯤꯡꯁꯦ ꯌꯦꯡꯗ꯭ꯔꯁꯨ
ꯃꯥꯅꯦ ꯃꯥꯅꯦ ꯑꯅꯝꯕꯅꯀꯣ ꯂꯩꯁꯥꯕꯤꯁꯤꯡꯁꯦ ꯐ꯭ꯔꯤꯗ ꯂꯩꯔꯗꯤ ꯍꯣꯗꯤ ꯑꯗꯨꯝ ꯅꯤꯡꯁꯤꯡꯉꯒ ꯑꯗꯨꯝ ꯂꯩꯕꯁꯨ ꯉꯝꯃꯦ ꯍꯥꯏꯕꯅꯤꯅꯦ꯫ ꯑꯩꯅ ꯍꯥꯏꯕ ꯅꯠꯇꯦꯗ ꯑꯍꯟꯁꯤꯡꯅ ꯍꯥꯏꯕꯅꯦꯗ
ꯏꯁ ꯑ ꯇꯧꯗ ꯈꯨꯗꯤ꯫
ꯅꯣꯡꯃ ꯅꯣ ꯋꯥꯟ ꯗꯦꯗ ꯃꯤꯡꯁꯦꯟ ꯌꯦꯡꯕꯁꯦ ꯀꯌꯥꯔꯛꯗꯤ ꯌꯦꯡꯕꯖꯥꯠꯅꯣꯀꯣ ꯅꯣꯏꯁꯦ
ꯇꯣꯟ ꯇꯕꯨꯨꯡ ꯉꯃꯣꯏꯗ
ꯑꯗꯨꯅꯦꯕ ꯑ ꯑ
ꯑꯩꯗꯤ ꯀꯌꯥꯔꯛ ꯌꯦꯡꯒꯦ
ꯍꯥꯥ
ꯑꯩꯗꯤ
ꯃꯤꯡꯁꯤꯜꯂꯣ ꯑꯩꯈꯣꯏ ꯅꯨꯄꯥꯅꯗꯤ ꯑꯅꯝꯕꯁ ꯃꯤꯛꯆꯔꯁꯤꯦ ꯌꯥꯝ ꯌꯦꯡꯗꯦꯗ ꯌꯥꯝꯅ ꯌꯦꯡꯕ ꯑꯣꯏꯔꯦꯗ ꯂꯩꯁꯥꯕꯤꯗꯤ ꯑꯅꯝꯕꯁꯦ ꯐ꯭ꯔꯤ ꯂꯩꯔꯀꯥꯟꯗ ꯑꯗꯨꯝ ꯃꯔꯛꯇ ꯑꯗꯨꯝ ꯌꯦꯡꯉꯒ ꯃꯔꯛ ꯊꯠꯅ ꯑꯗꯨꯝ ꯌꯦꯡꯕ ꯑꯃꯨꯛꯀ ꯌꯦꯡꯕ ꯑꯗꯨꯝ ꯇꯧꯋꯦꯗꯅ
ꯆꯨꯃꯦ ꯆꯨꯨꯃꯦ
ꯎꯝ ꯑꯗꯨꯅꯦꯕ ꯅꯪ ꯅꯊꯟ ꯇꯧꯔꯝ ꯃꯣꯏ ꯅꯃꯟ ꯅꯕꯤꯁꯨ ꯑꯗꯨꯃꯥꯏꯅ ꯇꯧꯔꯝꯒꯅꯤ
ꯇꯋꯦ ꯇꯋꯦ ꯂꯣꯏ ꯇꯧꯋꯦ꯫
ꯎꯝ ꯑꯗꯨꯅꯦ
ꯑꯗꯨꯗ
ꯑꯥ ꯌꯦꯡꯗꯁꯨ ꯌꯥꯔꯕꯣꯠꯅꯦꯗ ꯑꯗꯨꯝ ꯐꯖꯔꯒ ꯂꯩꯕ ꯄꯣꯠꯇꯨꯕꯨ ꯅꯠꯇ꯭ꯔꯥ?
ꯃꯥꯅꯦ ꯑꯗꯨ ꯑꯣꯏꯔꯁꯨ ꯌꯦꯡꯕꯁꯦ ꯌꯥꯝ ꯅꯨꯡꯉꯥꯏꯕ ꯏꯁꯥꯕꯨ ꯑꯗꯨꯝ ꯑꯦꯗꯃꯥꯏꯔ ꯇꯧꯔꯒ ꯂꯩꯁꯦ
ꯑꯁ ꯏꯁꯥ ꯑꯣꯏ ꯅꯨꯉꯥꯏꯇꯕꯩ ꯏꯁꯥ ꯊꯛ ꯅꯪꯒꯤꯁꯦ ꯏꯁꯥ ꯏꯁꯥ ꯏꯁꯥ ꯊꯥꯒꯠꯄ ꯀꯥꯡꯒꯨꯗꯨꯅꯦꯅꯦꯍꯥ꯫
ꯈꯔ ꯈꯔ ꯊꯒꯠꯇꯔ꯭ꯗꯤ ꯃꯤ ꯊꯒꯠ
ꯑ ꯑ ꯅꯪꯒꯤꯁꯦ ꯍꯣꯏꯅꯦ ꯌꯥꯏꯅꯦ ꯏꯁꯥꯅꯁꯨ ꯊꯥꯒꯠꯄ ꯍꯩꯒꯗꯧꯕꯅꯤ ꯇꯝꯒꯗꯧꯕꯅꯤ ꯀꯩꯅꯣ ꯅꯠꯇ꯭ꯔꯥ ꯃꯤꯅ ꯊꯥꯒꯠꯇ꯭ꯔꯁꯨ ꯍꯥ
ꯍꯣꯏ ꯃꯤꯅ ꯊꯥꯒꯠꯇ꯭ꯔꯤ ꯏꯁꯥꯗ ꯇꯧꯕ ꯇꯥꯕꯅꯦ
ꯂꯩꯁꯥꯕꯤꯁꯤꯡꯁꯦ ꯀꯩꯅꯣꯗ ꯃꯄꯥꯟꯗ ꯊꯣꯛꯑꯗꯤ ꯌꯨꯝꯗꯒꯤ ꯃꯄꯥꯟ ꯊꯣꯛꯈ꯭ꯔꯗꯤ ꯅꯨꯄꯥꯁꯤꯡꯅ ꯂꯛꯅꯕꯤꯗ꯭ꯔꯗꯤꯀꯣ ꯌꯨꯝꯗ ꯑꯃꯨꯛ ꯍꯜꯂꯀꯥꯟꯗ ꯃꯤꯡꯁꯤꯅ ꯌꯦꯡꯉ ꯑꯩꯁꯤ ꯌꯥꯝ ꯌꯥꯝ ꯊꯤꯈ꯭ꯔ ꯖꯥꯠꯂꯀꯣ ꯋꯥꯈꯜꯁꯦ ꯌꯥꯝ ꯅꯨꯡꯉꯥꯏꯇꯦ ꯍꯥꯏꯅ ꯑꯁꯤꯕꯨ ꯆꯨꯝꯕ ꯖꯥꯠꯗ
ꯈꯪꯗꯦꯗ ꯑꯗꯨꯒꯨꯝꯕꯗꯤ ꯑꯩꯈꯣꯏꯗꯤ ꯇꯧꯗꯦ ꯑꯗꯨ ꯃꯤ ꯈꯔꯗꯤ ꯂꯩꯔꯝꯃꯅꯤ
ꯑ ꯑꯗꯨꯗꯤ ꯅꯪ ꯌꯥꯝ ꯃꯁꯛ ꯅꯁꯛ ꯐꯖꯔꯝꯕ ꯐꯖꯕꯒꯤ ꯑꯣꯏꯔꯝꯒꯅꯤ꯫ ꯑꯇꯩꯗꯤ ꯑꯗꯨꯃꯥꯏꯅ ꯇꯧꯕ ꯃꯥꯜꯂꯦ
ꯊꯣꯛꯄ ꯈꯨꯗꯤꯡ ꯑꯗꯨꯝ ꯂꯛꯅꯈ꯭ꯔꯕꯅ ꯑꯗꯨꯒꯨꯝꯕ ꯀꯩꯝ ꯈꯟꯗ꯭ꯔꯦ꯫
ꯑꯥ
ꯁꯛ ꯊꯤꯕ ꯀꯥꯡꯕꯨꯨꯒꯤꯅꯦꯕ ꯑꯗꯨꯅ ꯅꯪꯗꯤ ꯑꯗꯨꯝ ꯐꯖꯔꯒ ꯂꯩꯕꯅꯤꯅꯀꯣ
ꯑꯥ
ꯌꯥꯏꯌꯦ ꯅꯪꯒꯤꯁꯦ꯫
ꯊꯤꯕ ꯍꯥꯏꯕ ꯂꯩꯇꯦꯗ ꯂꯣꯏ ꯃꯥꯟꯅꯩ ꯃꯁꯥ ꯃꯁꯥꯒꯤ ꯇꯦꯁ ꯇꯣꯡꯉꯥꯟꯕꯒꯤꯅꯦ
ꯎꯝ ꯀꯦꯕꯁꯦ
ꯎꯝ
ꯂꯩꯁꯥꯕꯤꯁꯤꯡ ꯑꯁ‌ꯦ ꯀ‌ꯦ ꯀꯦꯕꯁꯦ ꯀꯦꯕ ꯀꯥꯟꯗꯅ ꯍꯦꯟꯅ ꯐꯖꯕ ꯑꯗꯨꯒ ꯌꯥꯝ ꯀꯦꯗꯕꯤꯗ ꯑꯗꯨꯝ ꯁꯤꯝꯄꯜ ꯑꯣꯏꯕꯅ ꯐꯖꯕ ꯃꯈꯜ ꯌꯥꯝ ꯂꯩꯌꯦꯀꯣ
ꯑꯥ ꯃꯥꯅꯦ ꯃꯥꯅꯦ
ꯅꯪꯅ ꯀꯔꯝꯕ ꯇꯥꯏꯞꯅꯣ
ꯑꯩꯗꯤ ꯑꯅꯤꯃꯛꯅꯤ ꯀꯦꯔ ꯁ ꯀꯦꯗ꯭ꯔꯁꯨ ꯐꯖꯕꯅꯦ
ꯑ ꯁ ꯁꯋ ꯌꯥꯝ ꯌꯥꯝ ꯊꯨꯝꯃꯦ
ꯐꯥꯖꯗ꯭ꯦ ꯅꯁꯥꯅ ꯌꯦꯡꯕ ꯂꯥꯛꯑꯣ
ꯆꯥꯕꯁꯨ ꯍꯥꯎꯗꯧ ꯃꯥꯜꯂꯦ ꯅꯠꯇ꯭ꯔꯥ